ꯍꯜꯂꯣ ꯑꯣ ꯇꯥꯏ ꯇꯥꯏ
ꯑ ꯀ ꯇꯔꯤꯅꯣ
ꯁꯨꯝ ꯐꯝꯃꯝꯕꯅꯤꯖ ꯅꯪꯗꯤ
ꯇꯣꯃꯒ ꯂꯩꯗ ꯃꯄꯥꯟꯗ ꯃꯄꯥꯟꯗ ꯅꯨꯡꯁꯥ ꯁꯞ ꯃꯟꯕꯁꯦ
ꯎꯝ
ꯅꯣꯏ ꯅꯪꯗꯤ ꯪꯁꯥ ꯁꯥꯕ꯭ꯔꯣ ꯅꯣꯡ ꯆꯨꯕ꯭ꯔꯣ
ꯅꯨꯡꯁꯥ ꯁ꯭ꯋꯥꯗ ꯑꯗꯨꯝ ꯑꯗꯨꯝ ꯅꯣꯡ ꯃꯪꯉꯒ ꯂꯩꯔꯦ ꯅꯣꯡꯗꯤ ꯆꯨꯗꯕꯀꯣ
ꯑꯣ
ꯅꯨꯡꯊꯤ ꯅꯣꯡꯃꯣꯡꯃ ꯇꯧꯔꯒ ꯑꯗꯨꯝ ꯂꯩꯔꯦ
ꯑꯩꯈꯣꯏ ꯑꯁ ꯅꯣꯡꯁꯨ ꯆꯨꯗꯦ ꯑꯗꯣ ꯑꯗꯨꯝ ꯁꯥꯏ ꯆꯗꯦ ꯅꯨꯡꯁꯥ ꯀꯥꯅꯟꯒꯤ ꯔꯨꯝꯗ ꯑꯗꯨꯝ ꯂꯩꯔꯒ ꯐꯦꯟꯒꯤ ꯃꯅꯥꯛꯇꯀꯣ ꯐꯝꯃꯒ ꯂꯩ ꯇꯣꯡꯉꯒ ꯂꯩꯔꯕꯅꯤ
ꯎꯝ ꯑꯩꯗꯤ ꯀꯩꯁꯨ ꯌꯥꯝ ꯌꯥꯝ ꯀꯟꯅ ꯁꯥꯕꯗꯤ ꯑꯣꯏꯗꯦꯗ
ꯍꯣꯏ ꯑꯩꯈꯣꯏ ꯑꯩꯈꯣꯏꯁꯨ ꯑꯗꯨꯝ ꯀꯥꯟꯅꯗꯤ ꯁꯥꯗꯦ ꯑꯗꯣ ꯀ ꯍꯥꯏꯁꯦ ꯑꯗꯨꯝ ꯁꯥꯏ
ꯌꯥꯝ ꯀꯟꯅꯗꯤ ꯁꯥꯗꯕ ꯈꯔꯗꯤ ꯑꯗꯨꯝ ꯁꯥꯕ ꯅꯠꯇ꯭ꯔꯣ
ꯑ ꯍꯣꯏ ꯑ ꯄꯦꯟ ꯏ ꯑꯦꯟ ꯀꯗꯤ ꯂꯅꯤ ꯏꯗ꯭ꯔꯦ
ꯎꯝ ꯁꯤ ꯀꯩ ꯃꯊꯦꯜ ꯆꯥꯔꯒꯦ
ꯉꯁꯤ ꯎꯁꯣꯏ ꯆꯥꯏ
ꯑꯥ
ꯎꯝ ꯐ꯭ꯔꯦꯁ ꯐ꯭ꯔꯦꯁ ꯍꯥꯏꯒꯦꯔ ꯈ꯭ꯔꯦ ꯍꯖꯤꯔꯥ ꯈꯪꯉꯦꯗ ꯑꯩ ꯃꯩꯇꯩꯂꯣꯟꯣꯟ ꯑꯃꯨꯥꯡ ꯄꯛ ꯄꯛ ꯉꯥꯡꯕ ꯍꯩꯗꯦꯅ
ꯑꯣ
ꯅꯪ ꯀ꯭ꯂꯥꯁ ꯀꯤꯌꯥ ꯀꯔꯕ
ꯑꯩ ꯀ꯭ꯂꯥꯁ ꯀꯥꯕ ꯂꯣꯏꯔꯦ ꯁ꯭ꯀꯨꯜ ꯂꯣꯏꯔꯦ ꯍꯥꯏꯕ ꯑꯩꯒꯤ
ꯑ ꯀꯔꯤ ꯗꯤꯒ꯭ꯔꯤ ꯂꯣꯏꯔꯕ
ꯀꯩꯅꯣ ꯁ꯭ꯀꯨꯜꯗꯤ ꯄꯥꯁ ꯑꯥꯎꯠ ꯇꯧꯔꯦꯗꯣ ꯍꯧꯖꯤꯛ ꯀꯣꯂꯦꯖ ꯆꯠꯊꯔꯤ
ꯑꯣ ꯀꯣꯂꯦꯖ ꯀꯣ ꯉꯁꯤꯅ ꯉꯁꯤꯅ ꯆꯠꯄ꯭ꯔꯥ ꯀꯣꯂꯦꯖ
ꯑꯩ ꯉꯁꯤ ꯆꯠꯇꯦ ꯉꯁꯤ ꯆꯠꯇꯤꯅꯦ
ꯉꯁꯤ ꯍꯥꯏꯕꯗꯤ ꯉꯒꯨꯝ ꯁꯤꯅꯍꯧꯕ꯭ꯔꯥ ꯆꯠꯄ ꯥ ꯉꯁꯤꯅ ꯗꯤꯁ ꯏꯔꯅ
ꯅꯪꯗꯤ ꯀꯩ ꯇꯝꯊꯔꯤꯕ ꯍꯧꯖꯤꯛ
ꯑꯩꯁꯨ ꯀꯣꯂꯦꯖ ꯇꯝꯃꯤꯅꯦꯠꯇꯣꯁꯤ ꯈꯪꯗ꯭ꯔꯦꯗ ꯅꯪ ꯀꯔꯤ ꯑꯣꯅꯔꯁ ꯂꯧꯕ꯭ꯔꯥ ꯁꯥꯏꯟꯁ ꯂꯧꯕ꯭ꯔꯥ ꯑꯔꯠꯁ ꯂꯧꯕ꯭ꯔꯥ ꯀ꯭ꯂꯥꯁ ꯑꯦꯂꯚꯦꯟ ꯇꯨꯋꯦꯜꯗ ꯑꯣ ꯄꯣ ꯁꯥꯏꯟꯁ ꯂꯧꯕ꯭ꯔꯥ
ꯎꯝ
ꯀ꯭ꯔꯤ ꯀ꯭ꯔꯤꯇꯝꯒ ꯍꯥꯏꯅ ꯈꯟꯕ
ꯑꯩ ꯁꯨꯝ ꯈꯪꯗꯦꯗ ꯑꯩ ꯄꯤ ꯑꯩꯆ ꯗꯤ ꯐꯥꯎ ꯇꯧꯒꯦꯅ ꯑꯗꯨꯝ ꯈꯟꯕꯀꯣ ꯑꯗꯨꯁꯨ ꯀ ꯑꯗꯨꯝ ꯇꯝꯊꯕꯅꯤꯗ
ꯑ
ꯁꯣꯝꯖꯦ
ꯑꯩ ꯁꯥꯏꯟꯁ ꯂꯧꯕꯋꯦ
ꯑ
ꯁꯥꯏꯟꯁ ꯂꯧꯧꯕꯒ ꯃꯦꯠꯁ ꯂꯧꯧꯕ ꯑꯠ ꯌꯥꯝ ꯋꯥꯏ ꯃꯦꯠꯁ ꯂꯧꯕꯁꯦ
ꯀꯣꯂꯁ ꯀꯥꯔꯕ ꯅꯠꯇ꯭ꯔꯣ
ꯍꯣꯏ ꯀꯂꯦꯖ ꯀꯅꯤꯁꯤ
ꯀꯔꯤ ꯀꯣ ꯂꯩꯁꯅꯣ
ꯈꯪꯗ꯭ꯔꯔꯤꯗ ꯑ ꯏꯝꯐꯥꯜꯗ ꯔꯦꯖꯤꯁꯇꯥꯔ ꯇꯧꯔꯒ ꯂꯩ ꯑꯦꯟꯇ꯭ꯔꯥꯟꯁꯀꯤ ꯀꯣ ꯇꯧꯔꯛꯇꯕ ꯄ꯭ꯔꯤꯟꯁꯤꯄꯥꯜꯗꯣ
ꯑꯣ
ꯃꯉꯣꯟꯗ ꯀꯣꯜ ꯇꯧꯔꯒ ꯍꯥꯏꯔ ꯑꯗꯨꯝ ꯍꯥꯏꯔꯛꯀꯅꯤ ꯍꯥꯏ ꯑꯗꯣ ꯍꯧꯖꯤꯛ ꯐꯥꯎꯗ ꯍꯥꯏꯔꯛꯇ꯭ꯔꯤ
ꯎꯝ ꯃꯦꯁꯂꯥ ꯑꯣꯏꯗꯤ ꯑꯁ ꯂꯣꯏꯔꯦꯅꯤꯅꯦ ꯅꯪ
ꯑꯩ ꯃꯦꯠꯁ ꯂꯧꯕ ꯀꯝꯄ꯭ꯌꯨꯇꯔ ꯁꯥꯏꯟꯁꯇ ꯂꯧꯕ ꯂꯣꯏꯔꯦ ꯁꯤꯔꯦ ꯑꯗꯨꯒꯤ ꯑꯩꯒꯤ ꯄꯔꯁꯟꯇꯦꯖꯨ
ꯏ
ꯑ ꯌꯥꯗ꯭ꯔꯦꯒꯤꯦ ꯄ꯭ꯔꯁꯇꯦꯁ ꯄꯁꯟꯗꯦꯖ ꯀꯦꯌꯥꯂꯣꯕ
ꯅ ꯍꯂ ꯑꯣꯅꯦ
ꯑꯦꯁ ꯑꯩꯕꯨꯗꯤꯁꯤ ꯀꯗꯅꯦꯚꯥꯏ
ꯑꯩꯅ ꯁꯤꯛꯁꯇꯤ ꯊ꯭ꯔꯤ
ꯑꯣ ꯑꯩ ꯃꯦꯠꯁꯇꯒꯤꯀꯣ ꯌꯥꯗ꯭ꯔꯦꯗ
ꯑꯗꯣ ꯀꯩꯒꯤ ꯑꯃꯣꯛ ꯃꯦꯁ ꯂꯧꯔꯤꯕ
ꯏꯃꯥꯗ ꯂꯧ ꯍꯥꯏꯕ
ꯎ
ꯏꯃꯥ ꯏꯃꯥꯅ ꯀꯩ ꯍꯥꯏꯁꯦ ꯕꯦꯡ ꯃꯦꯅꯦꯖꯔꯒ ꯑꯃ ꯇꯧꯅꯤꯡꯉꯥꯏ ꯂ ꯍꯥꯏꯕ
ꯎꯝ ꯑꯗꯨꯗꯤ ꯑꯃꯨꯛ ꯂꯧꯔꯤꯕ
ꯍꯥꯥ
ꯑꯗꯨꯒꯤ ꯑꯃꯨꯛ ꯃꯦꯠꯁ ꯂꯧꯔꯤꯕ
ꯍꯣꯏ ꯑ ꯁꯤꯒ ꯇꯧꯋꯦ ꯑꯩ ꯃꯦꯠ ꯄꯥꯁ ꯃꯥꯉ ꯈꯛꯇꯅꯦ ꯄꯥꯁ ꯃꯥꯗꯣ ꯇ꯭ꯋꯦꯟꯇꯤ ꯁꯤꯛꯁꯅꯤꯕ
ꯎꯝ ꯍꯩ ꯃꯥ ꯑꯗꯨꯗꯤ ꯃꯦꯠꯁ ꯁꯣꯖꯤꯛ ꯀꯩꯒꯤ ꯃꯦꯠꯁꯃꯨꯛ ꯇꯧꯔꯤꯅꯣ ꯑꯇꯣꯞꯄ ꯁꯞꯖꯦꯛ ꯂꯗꯤ ꯐꯥꯕꯗ ꯐ
ꯍꯣꯏ ꯑꯁ ꯑꯇꯣꯞꯄꯇ ꯂꯧꯔꯗꯤ ꯄꯥꯔꯁꯦꯟꯇꯦꯖꯇꯣ ꯈꯔ ꯎ ꯀꯥꯒꯗꯕ
ꯎꯝ
ꯃꯤꯦꯂꯒꯤ ꯌꯥꯁꯤ ꯑꯩ ꯔꯤꯒ꯭ꯔꯦꯠ ꯌꯥꯝ ꯇꯧꯕꯅꯦ
ꯎꯝ
ꯏꯅꯥꯗꯤ ꯭ꯍꯅꯥꯁꯂ ꯇ ꯍꯟꯕꯥ
ꯍꯥꯝ
ꯑꯣꯔꯤꯣ ꯁꯥꯏꯟꯁ ꯂꯧꯒꯦꯔ ꯏꯀꯣꯅꯣꯃꯤꯁ ꯂ ꯂꯧꯒꯦꯔꯥ
ꯑꯩꯁꯨ ꯄꯣꯁꯅꯦꯁꯤ ꯂꯑꯣꯅ
ꯑꯣ ꯅꯪ ꯀꯔꯤ ꯇꯧꯒꯦ ꯍꯥꯏꯅ ꯈꯟꯕ
ꯀꯩꯁꯨ ꯇꯧꯒꯦꯅ ꯈꯟꯕꯗꯤ ꯂꯩꯇ ꯑꯗꯨꯗ ꯁꯨꯝ ꯄꯤ ꯑꯩꯆ ꯗꯤ ꯐꯥꯎ ꯇꯝꯊꯒꯦꯅ ꯈꯟꯕꯀꯣ ꯑꯗꯨꯗꯨꯒꯤ
ꯏ ꯌꯦꯝ ꯂꯇ꯭ꯔꯒ ꯌꯦꯝ ꯂ ꯂꯩꯇ꯭ꯔ ꯗꯗꯤꯒ꯭ꯔꯤ ꯀ꯭ꯔꯃ
ꯕꯤꯖꯤꯅꯦꯁ ꯇꯧꯒꯦꯔꯣ
ꯍꯣꯏ ꯄꯣꯂꯤꯇꯤꯛꯁꯁꯨ ꯈꯔ ꯆꯪꯕ ꯇꯥꯔꯦꯅꯦ
ꯍꯣꯏ ꯐ ꯑꯩꯁꯨ ꯀ ꯍꯥꯏ ꯑꯩꯁꯨ ꯄꯣꯂꯤꯇꯤꯛꯁꯀꯤ ꯂꯥꯏꯟꯗ ꯏꯟꯇꯔꯦꯁ ꯈꯔꯗꯤ ꯂꯩꯕꯅꯦ ꯏꯅ ꯁꯥꯏꯟꯁ ꯂꯧꯎꯗ꯭ꯔꯦꯗꯤ ꯌꯥꯔꯣꯏ ꯌꯥꯔꯣꯏ ꯍꯥꯏꯦꯅꯁ
ꯑꯗꯨꯒꯤ ꯂꯧꯔꯝꯕ
ꯎꯝ
ꯑꯁ ꯇꯝꯅꯤꯡꯕꯅꯤ ꯃꯔꯛ ꯃꯔꯛꯇꯗꯤ ꯁꯥꯏꯟꯁ ꯂꯣꯏꯔꯝꯕꯁꯦ
ꯎꯝ ꯑꯣ ꯅꯣꯏ ꯀꯣꯂꯦꯖꯁ ꯏꯁꯇ꯭ꯔꯤꯛ ꯑꯣꯏꯗ꯭ꯔꯣ
ꯀꯣꯂꯖꯁꯦ ꯈꯪꯗ꯭ꯔꯤ ꯑꯩ ꯍꯧꯖꯤꯛ ꯐꯥꯎꯗꯤ
ꯑꯣ ꯑꯩꯈꯣꯏ ꯍꯤꯁꯇ꯭ꯔꯤ ꯌꯥꯝ ꯎꯌꯦ
ꯑꯣ
ꯌꯨꯅꯤꯐꯣꯔꯝꯗꯒꯤ ꯍꯧꯔꯒꯀꯣ ꯀꯩꯀꯩ ꯑꯗꯨꯝ
ꯑꯥ ꯅꯪ ꯀꯔꯤ ꯁ꯭ꯀꯨꯜꯗ ꯀ꯭ꯂꯥꯁ ꯑꯦꯂꯚꯦꯟ ꯆ ꯇꯝꯕ꯭ꯔꯣ
ꯑꯁꯝ ꯔꯔꯤꯐꯣꯜꯗꯣ ꯅꯪꯗꯤꯦ
ꯁꯄ ꯂꯤꯗ꯭ꯔꯣ
ꯎꯝ ꯅꯣ ꯑꯗꯨꯅꯠꯇ
ꯑꯣ ꯑꯣ ꯑꯩꯗꯤ ꯕꯦꯂꯤꯗ ꯇꯝꯃꯦꯗꯦ
ꯎꯝ ꯁ꯭ꯀꯨꯝ ꯃꯤꯔꯣ ꯕꯚꯦꯂꯤ ꯍꯥꯏꯁꯦ
ꯕꯤꯂꯤ ꯍꯥꯏꯁ ꯏꯝꯐꯥꯜ ꯍꯥꯏꯕꯅꯦꯚꯥꯏ
ꯑꯗꯨꯝ ꯍꯥꯏ ꯌꯥꯗ꯭ꯔꯣ ꯑꯗꯨꯗꯤ ꯑꯩꯅ ꯅꯪ ꯔꯦꯂꯤ ꯍꯥꯏꯔ ꯑꯩ ꯑꯩꯒꯤ ꯁ꯭ꯀꯨꯜ ꯃꯃꯤꯡꯗꯨꯗ ꯅꯦ ꯕꯦꯂꯤꯒ ꯃꯥꯜꯂꯨꯔꯦ ꯑꯗꯨꯝ ꯍꯥꯏꯕꯗꯤ ꯂꯝ ꯃꯃꯤꯡꯒꯀꯣ ꯍꯣꯏ ꯍꯣꯏ ꯚꯦꯂꯤꯗꯅꯦ ꯑꯁꯥꯃꯔꯈꯣꯗꯣ
ꯑꯣ ꯑꯣ ꯅꯨꯡꯉꯥꯏꯕ꯭ꯔꯣ ꯏꯁꯇ꯭ꯔꯤꯛ ꯌꯥꯝ ꯏꯁꯇ꯭ꯔꯤꯛ ꯑꯣꯏꯕ꯭ꯔꯣ
ꯀꯥ ꯍꯦꯟꯅ ꯏꯁꯇ꯭ꯔꯤꯛꯇꯤ ꯑꯣꯏꯗꯦꯗꯤ ꯑꯗꯨꯝ ꯈꯔꯗꯤ ꯏꯁꯇ꯭ꯔꯤꯛ ꯑꯣꯏ
ꯀꯩ ꯍꯥꯏꯕ ꯆ ꯑꯗꯨꯝ ꯎꯝ ꯃꯤꯗꯤ ꯌꯥꯝꯕ꯭ꯔꯣ
ꯃꯤ ꯀꯩꯁꯨ ꯌꯥꯝꯗꯈꯣꯏꯗꯦ
ꯌꯥꯗꯦ
ꯎꯝ ꯅꯅ ꯀꯁꯀꯨꯜꯅꯣ
ꯑꯩꯅ ꯀꯥꯕꯗꯨꯔꯣ
ꯎꯝ
ꯅꯪ ꯈꯪꯒꯗꯔꯋꯥ ꯍꯥꯏꯔꯒ
ꯍꯥꯏꯔꯑꯣꯅꯦ ꯈꯪꯕ꯭ꯔꯥ ꯌꯦꯡꯒꯦꯅꯦ
ꯎꯝ ꯚꯔꯠ ꯍꯥꯏꯕꯗꯨ ꯀꯥꯏꯗꯁꯤ ꯏꯝꯐꯥꯜ ꯏꯁꯀꯤ ꯑꯃꯔꯣꯝꯗ ꯒꯣꯔꯃꯦꯟꯒꯤꯅꯤ
ꯚꯥꯔꯠ ꯍꯥꯏꯕ
ꯚꯔꯠ ꯑꯩ ꯁ꯭ꯀꯨꯜꯒꯤ ꯃꯤꯖꯤ ꯌꯥꯝ ꯁꯥꯡꯗꯦ ꯑꯩ ꯍꯥꯏꯕ ꯈꯪꯗꯦ ꯚꯥꯔꯠ ꯏꯟꯁꯇꯤꯇ꯭ꯌꯨꯠ ꯑꯣꯐ ꯀ꯭ꯔꯤ ꯀ꯭ꯔꯤꯛ ꯍꯥꯏꯕꯅꯦ
ꯀꯩꯅ ꯁꯀꯨꯕꯝ ꯐꯥꯎ ꯀ ꯈꯕꯣ
ꯑꯦ ꯀ꯭ꯔ ꯃꯤ ꯑꯩ ꯃꯔꯤ ꯇꯃꯦꯀꯣ ꯑꯁ ꯀꯣꯃꯤ ꯇ ꯈꯗꯦ
ꯌꯥꯝ ꯂꯩꯔꯦꯅꯦ ꯁ꯭ꯀꯨꯜ ꯃꯃꯤꯡ ꯐꯥꯎ ꯀꯥꯎꯈ꯭ꯔꯕ ꯆꯍꯤ ꯑꯃ ꯐꯥꯎ ꯐꯗ꯭ꯔꯤ ꯅꯪꯗꯤ ꯌꯥꯝ ꯂꯩꯔꯝꯃꯤꯅ
ꯁꯤꯔꯦ ꯌꯥꯗ꯭ꯔꯦ ꯑꯩ ꯂꯥꯏꯔꯤꯛ ꯆꯃꯁ ꯇꯥꯁꯦ
ꯎꯝ
ꯎꯝ ꯑꯁ ꯑꯩꯗꯤ ꯀꯔꯤꯄ ꯐ ꯏꯗꯔ ꯈꯪꯗ ꯀꯔꯤꯟꯗꯤ ꯐꯥꯗ ꯀꯣꯂ
ꯑꯦꯃꯤꯁꯟ ꯈ꯭ꯔꯕ ꯅꯠꯇ꯭ꯔꯣ
ꯍꯥ
ꯑꯦꯠꯃꯤꯁꯟꯗꯤ ꯇꯧꯕ ꯂꯣꯏꯔꯕ ꯅꯠꯇ꯭ꯔꯣ
ꯇꯧꯗ꯭ꯔꯤ ꯏꯟꯇ꯭ꯔꯥꯟꯁ ꯐꯥꯎ ꯇꯧꯗ꯭ꯔꯤ
ꯑꯣ ꯏꯟꯇ꯭ꯔꯥꯟꯁ ꯐꯥꯎ ꯇꯧꯒꯦ ꯑꯗꯨꯗꯤ ꯁꯥꯏꯟꯁꯀꯤꯗꯤ ꯅꯪ ꯑ ꯀꯩꯅꯣ ꯀ꯭ꯂꯥꯁ ꯇꯨꯋꯜꯞ ꯐꯥꯏꯔꯤꯉꯩꯗ ꯅꯪ ꯀꯩꯀꯩ ꯁꯕꯖꯦꯛ ꯂꯧꯒꯦ ꯕꯥꯏꯑꯣꯒ ꯃꯦꯠꯁꯀꯗ ꯃꯦꯁ ꯂꯕ ꯅ ꯇꯣ
ꯃ ꯑ ꯀꯝꯄ꯭ꯌꯨꯇꯔ ꯁꯥꯏꯟꯁꯒ ꯃꯦꯁ ꯂꯧꯕ
ꯎꯝ ꯍꯧꯖꯤꯛ ꯈꯔ ꯅꯥꯥꯏꯕ ꯁꯕꯖꯦꯛ ꯑꯣꯏꯅ ꯆꯨꯁ ꯇꯧꯔꯦ
ꯅꯪꯅ ꯍꯥꯏꯔꯅꯦ ꯀꯔꯤ ꯁꯁꯦ ꯂꯣꯏꯕꯗꯤ ꯐꯒꯗꯕ꯭ꯔꯥ
ꯈꯪꯗꯦꯅꯦ ꯖꯨꯂꯣꯖꯤꯒꯨꯝꯕ ꯅꯪ ꯂꯧꯕ ꯌꯥꯒꯗ꯭ꯔꯣ
ꯑꯩ ꯖꯨꯂꯣꯖꯤ ꯂꯧꯗ꯭ꯔꯦ ꯍꯥꯏꯕꯗꯤ ꯖꯨꯂꯣꯖꯤ ꯑ ꯂꯧꯔꯝꯗ꯭ꯔꯦꯕ ꯀ꯭ꯂꯥꯁ ꯑꯦꯂꯕꯦꯟꯇ ꯑꯗꯨ ꯀꯣ
ꯑꯣ
ꯆꯥꯏꯟꯁꯂꯔꯝꯕ
ꯎꯝ ꯑꯩ ꯑꯗꯨꯝ ꯀꯝꯄ꯭ꯌꯨꯇꯔ ꯁꯥꯏꯟꯁ ꯇꯝꯊꯕ ꯌꯥꯅꯤꯗꯅ ꯈꯔ ꯂꯥꯏꯔꯅꯤ ꯑꯗꯨꯅ ꯃꯦꯁꯩꯗꯤ
ꯀꯝꯄꯨꯇꯔ ꯁꯥꯏꯟꯁ ꯇꯝꯁꯔꯅ ꯕꯤꯦ ꯆꯝꯁꯦꯔꯅ ꯀꯣ
ꯎꯝ
ꯔꯤꯖꯁꯔꯗ꯭ꯔꯝꯕ ꯠꯇꯦꯑꯒꯤ ꯑꯗꯣ ꯒꯣꯚꯔꯃꯦꯟꯒꯤ ꯁ꯭ꯀꯨꯜꯅꯤꯅꯀꯣ ꯑꯩ ꯁ꯭ꯀꯨꯜ ꯃꯃꯤꯡꯐꯝ ꯈꯪꯗ꯭ꯔꯤ ꯏꯆꯦꯅ ꯇꯝꯃꯣ ꯍꯥꯏꯕꯒꯤ ꯔꯦꯖꯤꯁꯇꯥꯔ ꯑꯗꯨꯝ ꯇꯧꯔꯝꯕꯅꯤ
ꯎꯝ ꯌꯥꯝ ꯂꯩꯔꯦꯅꯦ ꯅꯪꯗꯤ ꯄꯨꯔꯥ ꯕ꯭ꯂꯥꯏꯟꯒꯤꯅꯦꯅ ꯇꯧꯔꯤꯁꯦ
ꯕ꯭ꯂꯥꯏꯟꯗꯅꯦ ꯏꯆꯦꯅ ꯑꯗꯨꯝ ꯇꯧ ꯍꯥꯏꯕꯗꯣ ꯑꯗꯨꯝ ꯇꯧꯔꯝꯕꯅꯦ ꯏꯆꯦ ꯕꯦꯂꯤꯗ ꯂꯩꯕꯀꯣ ꯃꯥꯅ ꯑꯗꯨꯝ ꯆꯠꯂꯣ ꯍꯥꯏꯗꯤ ꯑꯩꯗꯤ ꯑꯗꯨꯝ ꯆꯠꯀꯅꯤ ꯑꯩꯅ ꯀꯔꯤ ꯍꯥꯏꯕ ꯑꯇꯣꯟꯕ ꯑꯣꯏꯕ
ꯑꯗ ꯅꯪꯒꯤ ꯑꯣꯔꯤꯖꯤꯅꯦꯜ ꯌꯨꯝꯗꯤ ꯆꯤꯡꯅꯩꯔꯣ
ꯍꯣꯏ ꯆꯤꯡꯒꯅꯦ ꯅꯅꯦ ꯗꯤꯁꯇ꯭ꯔꯤꯛꯒꯤ
ꯑꯣꯝ
ꯂꯪꯗꯤ
ꯑꯩꯗꯤ ꯏꯝꯐꯥꯗꯩꯅꯦ
ꯑꯣ ꯄꯦ ꯍꯥꯏꯁꯔꯦ ꯅꯣꯏꯒꯤ ꯁꯤꯚꯂꯤꯡꯁ ꯀꯌꯥ ꯂꯩꯕ꯭ꯔꯣ
ꯑꯅꯤ ꯅꯪꯗꯤ
ꯑꯩ ꯑꯩ ꯃꯉꯥꯂꯦ ꯑꯩꯅ ꯑꯇꯣꯟꯕ ꯍꯣꯏ
ꯎꯝ
ꯑꯗꯣ ꯑꯇꯣꯟꯝꯕꯗꯨ ꯅꯨꯄꯥ ꯑꯩ ꯈꯛꯇ ꯑꯣꯏꯕ
ꯑꯣ ꯑꯇꯩ ꯅꯤ ꯄꯤ ꯉꯇ
ꯍꯣꯏ ꯁꯤꯤꯔꯦ
ꯁꯤꯔꯕ
ꯁꯤꯤꯔꯦ ꯃ ꯅꯪꯒꯗ ꯍ ꯇꯕꯣ ꯑꯗꯨꯣ ꯑꯁ ꯃꯁꯤ ꯑꯦꯛꯁꯄꯦꯛꯁꯟ ꯇꯣ ꯑꯦꯛꯁꯄꯦꯁꯟꯗꯨ ꯇ ꯑꯟꯗ꯭ꯔꯗꯤꯀꯣ ꯌꯥ ꯂꯣꯏꯔꯅꯤ ꯑꯩꯒꯤ ꯄꯨꯟꯖꯤꯁꯦ
ꯌꯥꯝꯅꯑꯦ ꯑꯗꯨꯗꯤ ꯅꯆꯦꯃ ꯌꯥꯝ ꯂꯩꯕꯅꯤ ꯅꯪꯗꯤ ꯅꯨꯡꯉꯥꯏꯔꯝꯃꯅꯤ
ꯑꯁ ꯁ꯭ꯋꯥꯠꯄꯨꯗꯤ ꯊꯣꯡꯗ꯭ꯔꯦ ꯍꯣꯏ ꯏꯆꯦ ꯌꯥꯝꯕꯅꯤꯅ ꯉꯁꯤ ꯒꯥꯟꯙꯦ ꯁꯃ ꯔꯕ꯭ꯔꯦꯜ ꯂꯩꯕꯅ ꯑꯗꯨꯝ ꯌꯨꯝꯗ ꯂꯩꯗ ꯑꯩꯁꯦ
ꯑꯣ ꯍꯧꯖꯤꯛ ꯌꯨꯝꯗ ꯂꯩꯔꯤꯕꯣ
ꯎꯝ
ꯎꯝ
ꯑꯗꯨꯗꯤ ꯐꯔꯦ ꯐꯃꯁꯤꯀꯣ
ꯍꯣꯏ ꯃꯔꯛ ꯃꯔꯛ ꯇꯥ ꯑꯗꯨꯨꯝ ꯐꯣꯎꯅꯔꯁꯦ
ꯍ ꯍꯣꯏ ꯏ ꯕꯌ꯭ꯦ ꯕꯌꯦ
ꯎꯝ